ꯍꯜꯂꯣ ꯇꯥꯥꯔꯦ ꯇꯥꯔꯦ ꯃꯈꯣꯟꯁꯦ ꯈꯤꯇꯪ ꯑꯗꯨꯝ ꯄꯤꯛꯄꯗꯧꯅꯗꯤ ꯇꯧꯕ ꯑꯗꯣ ꯀꯩꯁꯨ ꯀꯥꯏꯗꯦꯗ ꯇꯥꯕꯨ ꯇꯥꯔꯗꯤ ꯌꯥꯔꯦ
ꯇꯥꯔꯦ ꯑꯩꯅ ꯍꯥꯏꯔꯦ ꯃꯇꯝꯗꯣ ꯌꯦꯡꯉꯨ
ꯑꯩꯗꯤ ꯅꯪ ꯅꯪꯅ ꯍꯥꯏꯗꯣ ꯀꯔꯤꯅꯣ ꯈꯜꯂꯨꯔꯦ ꯑꯗꯨꯒꯥ ꯃꯇꯝ ꯍꯥꯏꯕꯁꯤꯗ ꯑꯩꯅ ꯏꯁꯇꯣꯛ ꯃꯥꯔꯀꯦꯠ ꯀꯤ ꯋꯥꯔꯤꯗꯣ ꯁꯥꯟꯅꯔꯝꯕꯅꯤꯅ ꯇ꯭ꯔꯦꯟꯗꯤꯡꯁꯦ ꯌꯦꯡꯉꯣ ꯍꯥꯏꯔꯁꯤꯅꯦꯕ ꯍꯥꯢꯗꯤ ꯍꯧꯖꯤꯛ ꯀꯤ ꯆꯠꯅꯕ ꯇ꯭ꯔꯦꯟꯗꯤꯡ ꯃꯇꯝꯁꯦ ꯑꯁꯤ ꯌꯦꯡꯉꯒ ꯇꯧ ꯍꯥꯏꯔꯅ ꯈꯜꯂꯤꯅꯦ ꯑꯗꯨꯒꯤꯅꯦ ꯑꯩꯅ ꯃꯇꯝꯁꯨ ꯌꯦꯡꯏꯅꯦ ꯍꯥꯏꯔꯦ ꯅꯪ ꯃꯇꯝ ꯌꯦꯡꯉꯣ ꯃꯇꯝ ꯌꯦꯡꯉꯣ ꯍꯥꯏ ꯉꯥꯎꯔꯦ ꯑꯗꯨ ꯂꯥꯁꯇꯗꯤ ꯃꯤꯅꯤꯠ ꯃꯤꯅꯤꯠꯇꯣ ꯑꯗꯨ ꯁꯨꯔꯦ ꯍꯥꯏꯕ ꯑꯣꯏ ꯂꯩꯔꯝꯕꯩ ꯋꯥꯅꯦ
ꯑꯗꯨꯅꯦ ꯑꯩ ꯑꯩꯅ ꯑꯗꯨꯝ ꯍꯥꯏꯕ
ꯋꯥꯔꯤꯗꯣ ꯁꯨꯝ ꯏꯁꯇꯣꯛꯀꯤ ꯃꯔꯝꯗ ꯁꯨꯝ ꯁꯥꯟꯅꯕ ꯀꯦꯔꯤ ꯇꯧꯈꯤꯕꯗꯣ ꯉꯁꯥꯏꯗꯒꯤ ꯑꯩ ꯁꯦꯟꯅꯩꯅꯦꯕ ꯍꯦꯟꯇꯣꯛꯑ ꯂꯩꯔꯝꯃꯦ
ꯉꯁꯤꯗꯤ ꯑꯩꯈꯣꯏꯒꯤ ꯑꯃꯗꯣ ꯂꯥꯛꯄꯅꯤꯅ ꯇꯥꯔ ꯂꯩꯔꯕꯅꯦ
ꯌꯥꯔꯦ ꯇꯥꯖꯁꯅꯨ ꯀꯩꯁꯨ ꯀꯥꯏꯗꯦ ꯍꯌꯦꯡꯒꯤꯗꯤ ꯀꯩꯅꯣ ꯃꯣꯏ ꯅꯣꯏ ꯀꯥꯎꯟꯁꯤꯂꯤꯡ ꯇꯧ ꯇꯥꯔꯒꯗꯤ ꯅꯪ ꯆꯠꯄꯥ ꯌꯥꯎꯗꯣꯏꯔꯣ
ꯑꯩ ꯆꯠꯇꯨꯏꯅꯤꯅꯦ ꯑꯩꯅ ꯊꯤꯟꯒꯗꯕꯅꯤꯅꯦ ꯑꯥ ꯑꯥ ꯑꯩ ꯌꯥꯎꯗꯔꯗꯤ ꯌꯥꯗꯦ ꯎꯝ ꯑꯩ ꯌꯥꯎꯗꯔꯗꯤ ꯌꯥꯗꯦ ꯍꯥꯏꯖꯤꯜꯂꯛꯏꯅꯤ
ꯑꯣ ꯃꯥꯅ
ꯑꯩ ꯑꯩꯅ ꯁꯤꯗ ꯅꯨꯡꯉꯥꯏꯅ ꯑꯩꯈꯣꯏ ꯒ꯭ꯌꯥꯟ ꯇꯥꯅ ꯂꯩꯔꯒꯦ ꯀꯥ ꯀꯥꯁꯦ ꯑꯩꯈꯣꯏꯒꯤ ꯍꯟꯗꯛ ꯃꯤ ꯑꯅꯤ ꯑꯅꯤ ꯑꯦ ꯇꯧꯗ꯭ꯔꯗꯤ ꯌꯥꯔꯣꯏꯅ ꯍꯥꯏꯔꯤꯌꯦ ꯑꯣꯗꯔ ꯂꯥꯛꯏ ꯃꯊꯛ
ꯑꯣ ꯑꯗꯨꯅ ꯇꯥꯛꯄꯗꯤ ꯀꯥꯁꯦ ꯀꯣꯟꯅꯗ꯭ꯔꯦ ꯍꯥꯏꯕꯅꯤꯅꯦ ꯅꯣꯏꯅ ꯂꯩꯔꯤꯕ ꯃꯐꯝꯗꯣ
ꯑꯦ ꯑꯩ ꯑꯗꯨ ꯑꯗꯥ ꯈꯪꯗꯦ ꯑꯩꯒꯤꯗꯤ ꯃꯤ ꯕꯨꯛ ꯇꯧꯈ꯭ꯔꯦ
ꯑꯣ ꯍꯧꯖꯤꯛ ꯍꯧꯖꯤꯛ ꯂꯩꯔꯤꯕ ꯃꯤꯗꯨꯔꯥ ꯉꯁꯤ ꯂꯥꯛꯏ ꯃꯤꯗꯣ ꯑꯣ ꯃꯥꯒ ꯃꯥꯒ ꯑꯗꯨꯝ ꯂꯩꯃꯤꯟꯅꯔꯅꯤꯕꯀꯣ ꯀꯩꯁꯨ ꯀꯥꯏꯗꯦ ꯀꯩꯅꯣ ꯑꯗꯨꯗꯤ ꯈꯪꯅ ꯈꯪꯅꯕ ꯂꯩꯃꯤꯟꯅꯕꯅꯤꯅ
ꯌꯥꯏ ꯑꯗꯨꯗ ꯃꯁꯥꯗꯤ ꯆꯥꯎꯃꯟꯈꯔꯦ ꯀꯥꯒ ꯄꯤꯛꯄꯒ ꯋꯦꯠꯁꯨ ꯍꯦꯟꯃꯟꯒꯥꯔꯦ
ꯂꯁꯇꯥ ꯅꯪ ꯅꯪ ꯃꯣꯏ ꯏꯟꯊꯣꯔꯛꯀꯅꯤꯀꯣ ꯍꯥꯟꯅ ꯂꯩꯔꯝꯕ ꯃꯤ ꯏꯟꯊꯣꯔꯛꯄ ꯑꯗꯣ ꯀꯩꯁꯨ ꯀꯥꯏꯗꯦ ꯃꯥꯁꯨ ꯑꯗꯨꯝ ꯄꯩꯁꯥ ꯃꯌꯥꯝ ꯂꯩꯗꯨꯕꯨ ꯑꯆꯥꯄꯣꯠ ꯑꯆꯥꯄꯣꯠ ꯂꯩꯍꯜꯂꯣ
ꯀꯗꯥꯏꯗꯗꯤ ꯃꯥ ꯄꯩꯁꯥ ꯍꯧꯖꯤꯛ ꯁꯤꯒꯤ ꯄꯥꯏꯔꯛꯇ꯭ꯔꯦꯅ ꯍꯥꯏꯅꯤ ꯄꯩꯁꯥ ꯇꯤꯡꯗꯅꯕ ꯊꯕꯛ ꯇꯧꯁꯦꯅ
ꯑꯣ ꯃꯥ ꯍꯥꯏꯔꯣ
ꯑꯩꯅ ꯑꯩꯅ ꯅꯍꯥꯟ ꯊ ꯍꯥꯏꯅꯤ ꯅꯪ ꯅꯍꯥꯟꯒꯤ ꯑꯩꯈꯣꯏꯒꯤ ꯇꯣꯂꯣꯞ ꯆꯥꯔꯤ ꯈꯔ ꯈꯛꯆꯪꯕ ꯀꯩꯗꯧꯒꯦ
ꯎꯝ ꯎꯝ ꯑꯗꯨꯕꯨꯗꯤ ꯃꯥꯁꯨ ꯈꯔ ꯏꯟꯚꯦꯁ ꯏꯟꯚꯦꯁꯄꯨꯗꯤ ꯈꯔ ꯇꯧꯈꯤꯗꯥꯏꯅꯦ ꯅꯪꯅ ꯇꯧꯑꯣꯅ ꯇꯧꯍꯟꯈꯤꯕꯗꯣ
ꯏꯟꯚꯦꯁ ꯍꯥꯏꯗꯨꯗꯤ ꯑꯩꯈꯣꯏꯒꯤ ꯑꯥ ꯑꯥ ꯊꯕꯛ ꯇꯠꯄ ꯃꯇꯥꯡꯗꯨꯗꯅꯤ ꯏꯟꯚꯦꯁ ꯇꯧ ꯄꯨꯈꯠꯂꯛꯏꯁꯦ ꯇꯠꯇꯔꯤꯉꯥꯏꯗ ꯇꯠꯇꯤꯉꯥꯏꯗ ꯇꯧꯔꯝꯃꯥꯗꯤ ꯈꯔ ꯐꯗꯧꯕ ꯍꯦꯛ ꯍꯧꯕꯒ
ꯑꯁ ꯐꯖꯗꯦꯅꯦ ꯑꯗꯨꯗꯤ ꯊꯕꯛ ꯇꯠꯂꯝꯗꯥꯏꯗꯅꯦꯕ ꯃꯥꯅ ꯒ꯭ꯌꯥꯟ ꯇꯥꯈꯠꯂꯛꯏꯁꯦ
ꯃꯥꯅꯤ ꯃꯥꯅꯤ ꯃꯤꯑꯣꯏꯕꯁꯦ ꯁꯤꯁꯤꯅꯤ ꯊꯕꯛ ꯂꯣꯏ
ꯐꯅꯌꯥꯝꯁꯨ ꯇꯧꯔꯦ ꯅꯠꯇꯦ ꯆꯍꯤ ꯅꯠꯇꯦ ꯊꯥꯗꯨꯁꯨ ꯐꯅꯌꯥꯝꯁꯨ ꯇꯧꯔꯦ ꯇꯣꯂꯣꯞꯁꯨ ꯑꯗꯨꯝ ꯆꯥꯎꯔꯤꯅꯤ ꯏꯟꯚ ꯈꯤꯇ ꯈꯤꯇꯪ ꯈꯤꯇꯪ ꯇꯪ ꯈꯤꯇꯪ ꯇꯧꯕꯤꯔꯝꯃꯗꯤ ꯃꯥꯏꯗꯣ
ꯃꯥꯅꯦ
ꯄ ꯑꯗꯨꯗꯒꯤ ꯇ꯭ꯋꯦꯟꯇꯤ ꯄꯥꯔꯁꯦꯟ ꯅꯪ ꯇꯧꯕꯗ ꯐꯅꯌꯥꯝ ꯐꯪꯉꯦ
ꯎꯝ ꯑꯩꯅ ꯍꯥꯏꯕꯤꯗꯦꯅ ꯃꯥꯅ ꯑꯩꯉꯣꯟꯗ ꯍꯥꯏ ꯂꯩ ꯃꯤꯁꯦ ꯄꯩꯁꯥ ꯀꯗꯥꯏꯗ ꯊꯥꯗꯒꯗꯕꯅꯣꯅ ꯍꯥꯏꯗꯦ ꯍꯥꯏꯗꯦꯅ ꯑꯩꯅ ꯀꯃꯥꯏꯅ ꯑꯩꯕꯨ ꯍꯥꯏꯔꯨꯗꯨꯏꯅꯣ ꯃꯁꯥꯅ ꯈꯔ ꯊꯤꯖꯔꯒꯦ ꯈꯪꯕ ꯑꯣꯏꯗꯤ ꯁꯤ ꯍꯥꯏꯕꯗ ꯑꯗꯨꯝ ꯄꯣꯛ ꯄꯣꯛ ꯇꯥꯕꯗꯣ ꯒ꯭ꯌꯥꯟꯗꯣ
ꯃꯥꯅꯤ ꯃꯥꯅꯤ ꯑꯗꯨꯅꯦ ꯑꯩꯁꯨ ꯉꯁꯥꯏ ꯃꯉꯣꯟꯗ ꯍꯥꯏꯔꯝꯃꯤꯅꯦꯅ ꯅꯪꯁꯨ ꯄꯩꯁꯥꯁꯨ ꯈꯤꯇꯪꯗꯤ ꯂꯩ ꯍꯥꯏ ꯏꯁꯇꯣꯛꯇ ꯒ꯭ꯔꯣꯗꯣ ꯍꯥꯞꯆꯤꯜꯂꯨꯁꯤꯅꯦꯕ ꯑꯗꯨꯒ ꯅꯪꯉꯣꯟꯗꯩ ꯑꯣꯏꯔꯁꯨ ꯍꯪꯉꯒ ꯀꯩꯅꯣ ꯈꯔ ꯂꯩꯁꯜꯂꯣꯁꯤꯅꯦ ꯅꯠꯇ꯭ꯔꯒ ꯃꯥ ꯃꯉꯣꯟꯗ ꯊꯤꯔꯒ ꯂꯩꯌꯣꯅ ꯃꯥꯗꯣ ꯍꯥꯞꯇꯤ ꯍꯥꯞꯄꯦꯌꯦ ꯅꯪꯅ ꯍꯥꯏꯗꯦꯌꯦ ꯀꯩꯅꯣ ꯂꯩꯗꯣꯏꯁꯦꯅ ꯑꯗꯨꯒꯤ
ꯍꯥꯏꯒꯗꯧꯗꯣ ꯃꯥꯅ ꯈꯔ ꯊꯤꯒꯠꯀꯗꯧꯅꯤꯅꯦ ꯁꯤ
ꯃꯥꯅꯦ ꯃꯥꯅꯦ ꯑꯗꯨꯕꯨꯗꯤ ꯑꯗꯨ ꯑꯗꯨꯕꯨꯗꯤ ꯏꯁꯇꯣꯛꯇꯣ ꯈꯔ ꯑꯗꯨꯝ ꯃꯃꯤꯡ ꯆꯠꯄ ꯅꯠꯇ꯭ꯔꯒ ꯈꯔ ꯑꯗꯨꯝ ꯂꯩꯕ ꯇ꯭ꯔꯦꯟꯗꯤ ꯇ꯭ꯔꯦꯟꯗꯣ ꯑꯞꯇ ꯑꯗꯨꯝ ꯈꯔ ꯆꯀꯟꯕ ꯀꯥꯡꯕꯨꯗꯨ ꯑꯗꯨꯝ ꯂꯩꯁꯟꯕꯗꯨ ꯑꯗꯨꯝ ꯌꯥꯅꯤꯅ ꯔꯤꯇꯔꯟꯗꯣ ꯑꯗꯨꯝ ꯆꯍꯤ ꯑꯃꯗ ꯑꯗꯨꯝ ꯂꯥꯛꯄꯅꯤ
ꯑꯩꯅ ꯒꯦꯔꯦꯟꯇꯤ ꯑꯣꯏꯕ ꯃꯉꯣꯟꯗꯗꯤ ꯍꯥꯏꯕꯅꯤ ꯕꯣꯟ ꯂꯩꯌꯨ ꯀꯝꯄꯅꯤꯒꯤ ꯕꯣꯟ
ꯎꯝ ꯑꯦ ꯕꯣꯟ ꯍꯥꯏꯔꯒ ꯚꯥꯏ ꯕꯣꯟꯗꯣ ꯃꯆꯥ ꯃꯁꯨ ꯂꯩ ꯌꯥꯗ ꯃꯥꯜꯂꯦꯅꯦ
ꯑꯦ ꯌꯥꯏ ꯌꯥꯏ ꯂꯤꯁꯤꯡ ꯑꯃ ꯑꯅꯤ ꯌꯦꯡꯖ
ꯌꯥꯕ꯭ꯔꯥꯅꯦ ꯅꯍꯥꯟꯗꯣ ꯑꯩ ꯑꯩꯅ ꯌꯦꯡꯕ ꯀꯝꯄꯅꯤꯁꯦ ꯃꯣꯏꯒ ꯃꯣꯏꯒꯤ ꯌꯦꯡꯕ ꯀꯥꯟꯗ ꯕꯣꯟ ꯑꯃꯗ ꯂꯣꯠ ꯑꯃ ꯑꯗꯨꯃꯥꯏꯅ ꯂꯧꯋꯤꯗꯅ ꯑꯗꯨꯒꯤꯗꯣ ꯂꯤꯁꯤꯡ ꯇꯔꯥ ꯇꯔꯥꯗꯩꯔ ꯀꯩꯅꯣꯝ ꯍꯧꯍꯧꯕ
ꯑꯗꯨꯗꯤ ꯒ꯭ꯔꯣꯒꯤꯗꯃꯛ ꯂꯤꯁꯤꯡ ꯇꯔꯥꯅꯤ ꯋꯤꯟꯅ ꯑꯅ ꯍꯥꯏꯕ ꯑꯃ ꯂꯩꯕꯅꯤ ꯑꯗꯨꯒꯤ ꯑꯦꯞꯇꯗꯤ ꯑꯩꯈꯣꯏꯒꯤ ꯂꯤꯁꯤꯡ ꯇꯔꯥ ꯅꯠꯇꯦ ꯂꯤꯁꯤꯡ ꯑꯃꯗꯩꯩ ꯍꯧꯏ
ꯑꯣ ꯇꯣꯉꯥꯟꯕ ꯑꯦꯞꯅꯦꯕ ꯅꯪꯒꯤꯁꯤꯅ ꯑꯃꯨꯛ
ꯃꯥꯅꯤ ꯑꯗꯨꯗꯨꯅ ꯑꯃꯨꯛ ꯃꯆꯣꯔ ꯑꯣꯏꯗ꯭ꯔꯤꯉꯩꯗ ꯌꯣꯟꯊꯣꯛꯄꯁꯨ ꯌꯥꯏ ꯃꯤꯉꯣꯟꯗ ꯈꯜꯂꯣ ꯑꯩꯁꯦ ꯊꯨꯅ ꯄꯩꯁꯥ ꯄꯥꯝꯃꯦ ꯑꯩꯈꯣꯏꯒꯤ ꯈꯨꯗꯛꯇ ꯑꯩꯈꯣꯏ ꯑꯇꯣꯞꯄ ꯅꯨꯄꯥ ꯑꯃꯅ ꯑꯩ ꯁꯤꯕꯨꯣꯗ ꯂꯩꯅꯤꯡꯉꯦꯅ ꯍꯥꯏꯕ ꯅꯨꯄꯥꯗꯨ ꯌꯣꯟꯊꯣꯛꯄ
ꯑꯣ ꯑꯣꯅꯔꯁꯤꯞ ꯇ꯭ꯔꯥꯟꯁꯐꯔ ꯇꯧꯍꯧꯕꯩ ꯋꯥꯅꯤꯅꯦ ꯑꯗꯨꯗꯤ
ꯃꯥꯅꯤ ꯃꯥꯅꯤ ꯖꯁ ꯅꯪꯅ ꯈꯔ ꯄꯩꯁꯥ ꯈꯤꯇꯪ ꯄ꯭ꯔꯣꯐꯤꯠ ꯐꯪꯉꯤ ꯍꯥꯏꯕ ꯋꯥꯅꯤ
ꯑꯣ ꯑꯣ ꯐꯩꯅꯦ ꯑꯗꯨꯅ ꯍꯦꯟꯅ ꯀꯥꯏꯗꯒꯤꯦ ꯑꯩꯈꯣꯏ ꯑꯩꯈꯣꯏꯅ ꯍꯧꯖꯤꯛ ꯁꯤꯖꯤꯟꯅꯔꯤꯕ ꯄ꯭ꯂꯦꯠꯐꯣꯝꯁꯤꯗꯤ ꯑꯃꯨꯛꯁꯨ ꯆꯍꯤ ꯑꯃ ꯁꯨꯗ꯭ꯔꯗꯤ ꯄꯩꯁꯥꯣꯨꯛ ꯄꯔꯁꯦꯟꯇꯦꯖ ꯈꯔ ꯑꯃꯨꯛ ꯀꯛꯏꯅꯤꯅ ꯃꯥꯡꯉꯦꯕ ꯃꯥꯏꯅ ꯆꯠꯄꯩ ꯃꯊꯛꯇꯨꯗ ꯑꯃꯨꯛꯀꯁꯨ ꯃꯥꯏꯅ ꯆꯠꯄꯩ ꯀꯛꯊꯠꯂꯛꯑꯗꯤ ꯐꯖꯗꯦꯕ ꯐꯥꯔꯁꯁꯤ ꯑꯩꯅ ꯃꯤ꯭ꯨꯆ꯭ꯋꯦꯜ ꯐꯟꯗ ꯐꯥꯔꯁꯀꯤ ꯊꯥꯗꯈꯤꯕꯗꯣ ꯑꯩꯈꯣꯏꯅ ꯐ꯭ꯂꯦꯛꯁꯤ ꯀꯦꯞꯀꯤꯗꯣ ꯑꯁ ꯑꯗꯨꯝꯗꯤ ꯑꯗꯨꯗꯤ ꯆꯍꯤ ꯑꯃꯗꯒꯤꯩꯕꯨꯡꯉꯣ ꯃꯃꯥꯡꯗꯅ ꯂꯣꯏ ꯇꯔꯟꯗꯨ ꯄꯨꯂ ꯄꯣꯖꯤꯇꯤꯞ ꯆꯠꯂꯦ ꯑꯩꯅ ꯂꯩꯕ ꯃꯇꯝꯗꯨꯗ ꯆꯍꯤ ꯑꯃꯗ ꯃꯥꯏꯅꯁ ꯆꯠꯂꯦ ꯂꯨꯄꯥ ꯆꯍꯨꯝ ꯆꯍꯨꯝ ꯃꯥꯡꯉꯤ
ꯑꯩꯈꯣꯏꯒꯤ ꯏꯁꯇꯣꯛ ꯃꯥꯔꯀꯦꯠꯁꯦ ꯅꯨꯡꯉꯥꯏꯇꯔꯤ ꯑꯩꯈꯣꯏꯅ ꯍꯦꯛ ꯄꯩꯁꯥ ꯊꯥꯗ ꯍꯧꯔꯛꯄ ꯃꯇꯝ ꯃꯇꯥꯡꯁꯤꯗꯅꯦ ꯏꯁꯇꯣꯛ ꯃꯥꯔꯀꯦꯠꯁꯤ ꯌꯥꯔꯛꯇ꯭ꯔꯕ ꯃꯇꯥꯡꯅꯦꯕ ꯒꯣꯜꯗꯟ ꯄꯤꯔꯤꯌꯠ ꯅꯠꯇ꯭ꯔꯦꯕ ꯀꯦꯌꯣꯇꯤꯛ ꯄꯤꯔꯤꯌꯠꯅꯦ ꯍꯧꯖꯤꯛꯁꯦ
ꯃꯥꯅꯦ ꯑꯁ ꯑꯗꯨꯏ ꯍꯥꯏꯔꯨꯔꯗꯤ ꯏꯕꯨꯡꯉꯣ ꯅꯍꯥꯟꯒꯤ ꯀꯩꯅꯣꯝꯗꯤ ꯊꯤꯟꯅ ꯍꯔꯥꯎꯋꯦ ꯕꯦꯗꯥꯟꯇꯥꯒꯤ ꯑꯥꯏꯔꯟ ꯑꯦꯟ ꯁ꯭ꯇꯤꯜꯒꯤꯗꯣ ꯑꯗꯨꯗ ꯑꯗꯨꯝꯗꯗꯤ ꯅꯍꯥꯟ ꯑꯦ ꯃꯣꯏ ꯗꯤꯃꯔꯁ ꯇꯧꯔꯛꯄꯒ ꯂꯩꯍꯧꯕꯁꯤꯡꯗꯨꯗꯤ ꯇꯦꯡ ꯀꯥꯟꯅꯔꯝꯅꯦ ꯑꯩꯁꯨ ꯑꯗꯨ ꯂꯩꯍꯧꯋꯦꯕꯀꯣ ꯄ꯭ꯔꯣꯐꯤꯠꯇꯣ ꯁꯤꯌꯔꯕꯨꯗꯤ ꯌꯥꯝ ꯂꯩꯍꯧꯕ ꯅꯠꯇꯦ ꯈꯔ ꯈꯛꯇꯪꯒꯤ ꯂꯩꯍꯧꯕꯅꯦꯕ ꯋꯥꯟ ꯍꯟꯗ꯭ꯔꯦꯗ ꯃꯨꯛꯀꯤ ꯁꯤꯌꯔꯅꯦꯕ ꯑꯗꯨꯏꯗꯨꯅ ꯍꯦꯟꯒꯠꯂꯛꯄ ꯀꯥꯟꯗꯗꯤ ꯐꯖꯔꯦ ꯋꯤꯛ ꯑꯃ ꯋꯤꯛ ꯑꯍꯨꯝ ꯑꯅꯤꯗ ꯑꯅꯤꯗ ꯉꯥꯏꯔꯤꯕ ꯋꯤꯛ ꯑꯅꯤꯈꯛꯇꯪꯗꯅꯦꯕ ꯑꯩꯅ ꯊꯝꯃꯤꯗꯣ
ꯎꯝ
ꯋꯤꯛ ꯑꯅꯤꯗ ꯂꯨꯄꯥ ꯂꯤꯁꯤꯡ ꯑꯃꯒ ꯆꯥꯝꯃꯉꯥꯃꯨꯛꯅꯦꯕ ꯄ꯭ꯔꯣꯐꯤꯠ ꯂꯥꯛꯏꯁꯦ ꯑꯗꯨꯝꯗꯤ ꯐꯖꯩꯌꯦ ꯑꯗꯨꯃꯥꯏꯅ ꯏꯁꯇꯣꯛꯁꯤꯡꯗꯣ ꯂꯣꯏꯅ ꯇꯧꯕꯤꯈ꯭ꯔꯗꯤ
ꯍꯧꯖꯤꯛ ꯍꯣꯏ ꯍꯧꯖꯤꯛ ꯆꯠ ꯇꯥꯕꯅꯦ ꯑꯩꯈꯣꯏꯒꯤ ꯑꯥꯏꯔꯟ ꯏꯁ꯭ꯇꯤꯜꯗꯨꯗꯤ ꯃꯤ ꯌꯥꯝꯅ ꯑꯩꯈꯣꯏꯒꯤ ꯗꯤꯃꯥꯟꯗ ꯂꯩꯒꯦꯔꯥ ꯑꯩꯈꯣꯏꯒꯤ ꯏꯁꯇꯣꯛ ꯎꯝ ꯑꯗꯨꯒ ꯏꯁꯇꯣꯛꯁꯨ ꯑꯩꯈꯣꯏꯒꯤ
ꯎꯝ
ꯍꯦꯟꯃꯟꯈ꯭ꯔꯦꯕ ꯃꯣꯏꯁꯦ ꯑꯩꯈꯣꯏ ꯄ꯭ꯔꯗ꯭ꯌꯁ ꯇꯧꯁꯦꯨꯐꯦꯛꯆꯔ ꯇꯧꯔ ꯇꯧꯔꯒ
ꯍꯦꯟꯁꯨ ꯍꯦꯟꯃꯟꯈ꯭ꯔꯦ ꯑꯗꯣ ꯀꯥꯔꯝꯗꯥꯏꯁꯤꯅ ꯅꯍꯥꯟꯗꯣ ꯁꯦꯂꯔ ꯑ ꯑꯃꯗ ꯊꯣꯛꯇ꯭ꯔꯒꯩ ꯄꯥꯏꯌꯔ ꯉꯥꯛ ꯇꯊꯣꯛꯄꯤꯗꯣ ꯑꯗꯨꯏꯗꯣ ꯇꯧꯁꯜꯂꯛꯄ ꯍꯥꯏꯇꯥꯔꯦ ꯅꯨꯡꯇꯤꯒꯤ ꯒ꯭ꯔꯥꯐꯇꯨ ꯁꯨꯝ ꯑꯞꯇ ꯀꯥꯔ ꯂꯩꯕ ꯑꯗꯨ ꯁꯨꯝ ꯀꯥꯔ ꯂꯩꯔꯦ ꯁꯨꯝ ꯀꯥꯔ ꯂꯩꯔꯦ
ꯂꯩ
ꯑꯗꯨ ꯑꯣꯏ ꯇꯥꯔꯒꯗꯤ ꯐꯔꯛ
ꯎꯝ ꯑꯗꯨꯗꯣ ꯑꯩꯈꯣꯏ ꯏꯟꯁꯇꯤꯇ꯭ꯌꯨꯁꯟ ꯅꯪ ꯇꯧꯔꯛꯏꯅꯤ ꯄꯩꯁꯥ ꯄꯤꯔꯒ ꯖꯞ ꯖꯞ ꯃꯊꯛꯇ ꯏꯪꯈꯠꯍꯜꯂꯅꯤ
ꯑꯣ ꯇꯣꯞꯇ ꯂꯩꯔꯒ ꯃꯤꯁꯤꯡꯗꯨꯅ ꯑꯥ ꯃꯤꯁꯤꯡꯗꯨꯗ ꯈꯔ
ꯈꯔ ꯈꯪ ꯎ ꯂꯩꯁꯜꯂꯛꯇꯣ ꯑꯦ ꯁꯤꯗꯤ ꯇꯣꯞꯇ ꯂꯩꯔꯦ ꯂꯩꯍꯧꯔꯦ ꯂꯩꯍꯧꯒꯦꯅ ꯖꯥꯠ ꯖꯠꯖꯥꯠ
ꯃꯥꯅꯦ ꯃꯥꯅꯦ ꯑꯗꯨꯅꯦ ꯑꯩꯅ ꯈꯜꯂꯤꯁꯦ ꯃꯥꯔꯀꯦꯠꯁꯦ ꯑꯗꯨꯃꯥꯏꯅ ꯇꯧꯕꯁꯤꯡꯗꯣ ꯐ꯭ꯔꯥꯏꯗꯦꯁꯦ ꯌꯥꯝ ꯔꯤꯁꯀꯤ ꯑꯣꯏꯕ ꯐ꯭ꯔꯥꯏꯗꯦꯒꯤ ꯂꯣꯏꯔꯝꯗꯥꯏꯁꯤꯗ ꯖꯣ ꯆꯣꯛꯂꯣꯡ ꯍꯟꯊꯑꯕꯅꯦꯕ ꯑꯗꯨꯗꯒꯤ ꯍꯟꯊꯔꯛꯄꯗ ꯑꯗꯨꯝ ꯍꯟꯊꯕꯅꯦꯕ ꯅꯦꯛꯁ ꯋꯤꯛꯇꯣ ꯑꯗꯨꯗꯨ ꯃꯃꯥꯡꯗ ꯑꯩ ꯑꯩꯅ ꯐꯤꯂꯥꯇꯦꯛꯁ ꯐꯦꯁꯟꯒꯤ ꯐꯦꯁꯟꯒꯤꯗ ꯇꯧꯈꯤꯕꯗꯣ ꯅꯍꯃꯣ ꯑꯩ ꯅꯪꯉꯣꯏ ꯍꯥꯏꯕꯗꯣ ꯇ꯭ꯔꯦꯞ ꯇꯧꯕꯗ ꯆꯠꯄ ꯂꯩꯔꯦ ꯑꯩ ꯋꯤꯛ ꯑꯅꯤ ꯍꯦꯅ ꯄꯩꯁꯥ ꯃꯥꯡꯉꯦꯅ ꯇꯧꯗꯣ ꯅꯨꯡꯇꯤꯒꯤ ꯇꯨ ꯍꯟꯗ꯭ꯔꯦꯠ ꯇꯨ ꯍꯟꯗ꯭ꯔꯦꯠ ꯀꯨꯝꯕꯗꯣ
ꯎꯝ
ꯑꯗꯨꯒꯤꯗꯣ ꯑꯁ ꯐꯖꯗꯝꯅꯤꯍꯦ ꯑꯗꯨꯒꯤ ꯄꯩꯁꯥ ꯃꯃꯥꯡꯗꯗꯤ ꯑꯗꯨ ꯑꯗꯨꯃꯥꯏꯅ ꯇꯧꯕꯗꯣ ꯇꯧꯔꯛꯑꯅꯤꯗꯣ ꯈꯪꯉꯕ ꯑꯗꯨꯏꯗꯨꯒꯤ ꯐ꯭ꯔꯥꯏꯗꯦꯒꯤ ꯃꯣꯔꯅꯤꯡꯗꯨꯗ ꯌꯣꯟꯊꯣꯛ ꯍꯧꯕꯅꯦꯕ ꯑꯗꯩꯗꯤ ꯗꯒꯤ ꯂꯣꯏꯔꯝꯗꯥꯏꯗ ꯅꯦꯒꯦꯇꯤꯞ ꯆꯠꯈꯤꯕꯗꯨꯅ ꯍꯧꯖꯤꯛꯐꯥꯎꯗ ꯅꯦꯒꯦꯇꯤꯞ ꯑꯗꯨꯝ ꯆꯠꯂꯤ ꯅꯨꯡꯇꯤꯒꯤ ꯌꯣꯟꯊꯣꯛꯍꯧꯕꯅꯤꯅ ꯑꯩꯕꯨꯗꯤ ꯄ꯭ꯔꯣꯐꯤꯠꯇꯣ ꯐꯪꯍꯧꯔꯦꯅ
ꯑꯃꯨꯛꯀ ꯃꯊꯛꯇ ꯑꯃꯨꯛ ꯀꯥꯕ ꯑꯗꯨꯏ ꯃꯈꯥ ꯑꯃꯨꯛ ꯇꯥꯟꯕ ꯑꯗꯨꯕꯨꯅꯤ ꯁꯤꯁꯇꯝꯁꯦ
ꯃꯥꯅꯦ ꯑꯗꯨꯗꯒꯤꯅꯦ ꯑꯩꯅ ꯀ꯭ꯌꯨꯄꯤꯦꯠ ꯑꯃꯨꯛ ꯄꯥꯏꯍꯧꯔꯤꯗꯣ
ꯇꯥꯄꯥꯔꯤꯌꯥꯗꯨꯗꯤ ꯑꯁ ꯑꯗꯨꯇꯪꯗꯤ ꯄꯥꯏꯍꯧꯔꯝꯃꯗꯤ ꯈꯟꯕꯅꯤ ꯍꯧꯖꯤꯛꯐꯥꯎ
ꯎꯁ ꯑꯗꯨꯗꯤ ꯏꯕꯨ ꯇꯥꯞꯐ꯭ꯔꯤꯌꯥ ꯗꯨꯗꯤ ꯐꯖꯩꯑꯦ ꯑꯗꯨꯗꯤ ꯀꯥꯏ ꯂꯩꯒꯦꯕꯨ ꯐꯪꯗꯦ ꯒ꯭ꯔꯥꯐ ꯅꯣꯠ
ꯋꯥꯜ ꯋꯥꯔꯜ ꯄ꯭ꯂꯥꯁ ꯋꯥꯔꯜ ꯀ꯭ꯂꯥꯁ ꯃꯦꯅꯨꯐꯦꯛꯆꯔꯅꯤ ꯑꯩꯈꯣꯏꯒꯤ ꯇꯦꯁꯇꯔ ꯁ꯭ꯀ꯭ꯔꯨ ꯗ꯭ꯔꯥꯏꯕꯔ ꯀꯩꯀꯥ ꯃꯌꯥꯝꯗꯣ ꯃꯥꯅ ꯁꯦꯝꯃꯤꯅꯤ
ꯃꯥꯅꯦ ꯑꯩ ꯉꯛꯏꯁꯦ ꯀꯃꯥꯏꯅ ꯇꯧꯔꯤꯅꯣ ꯁꯤꯅꯦ ꯁꯌꯔ ꯑꯃꯗꯅ ꯂꯨꯄꯥꯗ ꯀꯨꯟ ꯀꯨꯟꯈꯛ ꯄꯤꯔꯦ ꯑꯗꯨꯒ ꯕꯨꯛ ꯚꯦꯂꯨꯗꯨꯅ ꯂꯨꯄꯥ ꯆꯍꯨꯝ ꯌꯧꯒꯦꯗꯣꯏꯗꯨꯣ ꯀꯃꯥꯏꯅ ꯇꯧꯅꯣꯅꯦ
ꯑꯟꯗꯔ ꯚꯦꯂꯨ ꯇꯧꯈꯤꯕ ꯇ ꯄꯥꯔꯦ ꯑꯩꯈꯣꯏꯒꯤ ꯀꯝꯄꯅꯤ ꯄꯤꯛꯆꯔꯁꯨ ꯃꯥꯅ ꯑꯩꯈꯣꯏꯒꯤ ꯑꯣꯔꯗꯔ ꯂꯧ ꯉꯝꯕ ꯀꯦꯄꯥꯁꯤꯇꯤꯁꯦ ꯑꯗꯨꯒ ꯄ꯭ꯔꯗ꯭ꯌꯨꯁ ꯇꯧꯕ ꯀ꯭ꯋꯥꯂꯤꯇꯤꯁꯦ ꯍꯥꯏ ꯁ꯭ꯇꯦꯟꯗꯔꯠ ꯑꯣꯏꯗꯕ ꯈ꯭ꯋꯥꯏꯗꯒꯤ ꯋꯥꯡꯗꯕ ꯑꯣꯏꯕ ꯑꯗꯨꯒꯤꯅꯤ ꯃꯄꯥꯟꯒꯤ ꯃꯤꯅꯁꯨ ꯃꯥꯏꯗꯤ ꯑꯗꯨꯝ ꯑꯣꯔꯗꯔ ꯇꯧꯈꯤꯁꯦ
ꯑꯗꯨꯅ ꯑꯣꯏꯔꯝꯇꯥꯥꯔꯦ ꯆꯍꯤ ꯑꯃꯗꯗꯤ ꯗꯤꯕꯤꯗꯦꯟꯗꯨꯁꯨ ꯑꯅꯤ ꯑꯅꯤ ꯅꯨꯄꯤꯒꯤꯗꯨꯁꯨ ꯆꯞ ꯃꯥꯟꯅꯕ ꯃꯃꯜꯗ ꯑꯗꯨ
ꯎꯝ ꯑꯗꯨꯒꯤꯅꯦ ꯑꯩꯈꯣꯏꯒꯤ ꯑꯈꯪꯕ ꯃꯤꯗꯨꯗꯤ ꯂꯩꯍꯧꯔꯦ ꯈꯪꯗꯕ ꯃꯤꯗꯨꯅ ꯂꯩꯒꯦ ꯍꯥꯏꯕꯗꯥ ꯂꯩ ꯐꯪꯈꯤꯗ꯭ꯔꯥ ꯑꯗꯨ ꯑꯩꯈꯣꯏꯒꯨꯝꯅꯤ
ꯃꯅꯦ ꯍꯧꯖꯤꯛꯇꯤ ꯈꯪꯉꯥꯛꯑꯁꯨ ꯂꯩꯒꯦ ꯐꯪꯗ꯭ꯔꯦꯗ ꯀꯥꯏꯗꯩꯅꯣ ꯅꯠꯇ꯭ꯔꯥ ꯁꯤꯌꯔ ꯑꯃꯒꯤ ꯗꯤꯕꯤꯗꯦꯟꯗꯨ ꯈꯨꯆꯥꯎ ꯑꯃꯅꯦ ꯀꯥꯏ ꯂꯨꯄꯥ ꯊꯥ꯭ꯔꯇꯤ ꯇꯤ ꯇ꯭ꯋꯦꯟꯇꯤ ꯑꯗꯨꯃꯥꯏ ꯑꯣꯏꯔꯦ ꯑꯗꯨꯒ ꯑꯗꯨꯅꯦ ꯑꯩꯁꯦ ꯃꯁꯥꯒꯤ ꯁꯌ꯭ꯔꯒꯤ ꯃꯃꯜꯗꯩ ꯍꯦꯜꯂꯦ ꯍꯥꯏꯕ ꯗꯤꯕꯤꯗꯦꯟ ꯑꯗꯨꯅ ꯑꯗꯨꯗꯤ ꯀꯥꯔꯟ ꯊꯤ ꯇꯥꯏ ꯍꯥꯢꯕ ꯅꯪ ꯂꯨꯄꯥ ꯂꯤꯁꯤꯡ ꯀꯨꯟꯒꯤ ꯂꯩꯕ ꯀꯥꯟꯗ ꯁꯤꯌꯔꯗꯣ ꯂꯨꯄꯥ ꯂꯤꯁꯤꯡ ꯀꯨꯟꯒꯤ ꯂꯩꯕ ꯀꯥꯟꯗ ꯆꯍꯤ ꯑꯃꯗ ꯂꯨꯄꯥ ꯗꯤꯕꯤꯗꯦꯟꯗꯣ ꯐꯣꯔꯇꯤ ꯊꯥꯎꯖꯟꯅꯤꯅꯦ ꯐꯪꯗꯣꯏꯗꯣ ꯅꯠꯇ꯭ꯔꯥ ꯑꯦꯠꯂꯤꯁ ꯌꯥꯝꯗ꯭ꯔꯕꯗ
ꯌꯥꯝꯗ꯭ꯔꯕ ꯑꯗꯨꯗꯤ ꯑꯗꯨꯝ ꯐꯪꯗꯣꯏꯅꯤ
ꯊꯤꯅ ꯅꯥꯜꯂꯦ ꯐꯖꯗꯦꯗꯤ ꯊꯤꯅ ꯅꯥꯟꯕꯗꯣ ꯄꯥꯏ ꯄꯥꯏ ꯑꯗꯨꯒ ꯄꯥꯏ ꯐꯪꯉꯥꯅꯤ ꯏꯕꯨꯡꯉꯣ ꯑꯁ ꯃꯩ ꯆꯠ
ꯑꯦꯜꯖꯦꯠꯀꯥ ꯑꯦꯜꯖꯦꯠꯀꯥ ꯂꯥꯛ ꯌꯧꯒꯗꯧ
ꯎꯨ ꯑꯗꯨꯁꯨ ꯂꯨꯄꯥ ꯑꯍꯨꯝꯗꯒꯤ ꯂꯨꯄꯥ ꯑꯍꯨꯝꯗꯒꯤ ꯁꯨꯝ ꯄꯤꯔꯝꯕꯗꯨꯅ ꯂꯨꯄꯥ ꯂꯥꯛ ꯑꯃ ꯃꯈꯥꯏ ꯑꯣꯜꯂ ꯂꯩꯔꯝꯕꯗꯣ ꯀꯥꯔꯟꯅꯤ ꯑꯗꯨ ꯑꯗꯨꯒꯤ ꯏꯁꯇꯣꯛꯇꯨꯁꯨ
ꯑꯗꯨꯕꯨ ꯀꯧꯏ ꯑꯟꯄ꯭ꯔꯤꯗꯤꯛꯇꯦꯕꯜ
ꯃꯥꯅꯦ ꯑꯟꯄ꯭ꯔꯦꯗꯤꯛꯇꯦꯕꯜꯕꯨꯗꯤ ꯑꯣꯢ
ꯎꯝ ꯃꯇꯝꯗꯣ ꯌꯦꯡꯉꯨꯅꯦ ꯎꯝ ꯎꯝ
ꯎꯝ ꯌꯥꯏ ꯌꯥꯏ ꯅꯪꯅ ꯇꯧꯕꯅꯤꯅ ꯉꯥꯏꯍꯥꯛ ꯂꯩꯔꯒ ꯋꯥꯔꯤ ꯁꯥꯟꯅꯔꯁꯦ
ꯎꯝ ꯎꯝ
ꯑꯥ ꯍꯣꯏ ꯍꯣꯏ ꯊꯝꯃꯣ ꯊꯝꯃꯣ